ꯍꯜꯂꯣ ꯎꯝ ꯇꯥꯕ꯭ꯔꯣ ꯑꯩꯗꯤ ꯍꯧꯖꯤꯛꯀꯤꯗꯣ ꯐꯣꯟ ꯃꯨꯠꯄꯗꯣ ꯅꯪꯅ ꯃꯨꯠꯊꯠꯄ꯭ꯔꯥ ꯈꯟꯕꯅꯤꯅꯦ ꯃꯊꯟꯇ ꯃꯨꯠꯄ꯭ꯔꯥ
ꯍ ꯑꯣ ꯏꯂꯦꯚꯦꯟꯁꯨꯨ ꯈꯔꯗꯤ ꯌꯥꯏ ꯍꯥꯏꯕ ꯅꯠꯇ꯭ꯔꯣ ꯃꯣꯏꯅ ꯑꯣ ꯍꯥꯏꯒꯅꯨ ꯍꯥꯏꯌꯨꯅꯦ ꯑꯗꯨꯃꯥꯏ ꯑꯗꯨꯃꯥꯢꯅ ꯍꯥꯏꯑꯗ ꯈꯣꯏꯗꯤ ꯑꯌꯣ ꯅꯪꯒꯤꯗꯤ ꯂꯥꯎꯠꯢꯁꯄꯤꯀꯔ ꯊꯥꯕ ꯌꯥꯕ꯭ꯔꯅꯦ ꯑ
ꯅ ꯌꯥꯗꯦ ꯍꯦ
ꯑꯣ ꯑꯗꯨꯒꯤ ꯅꯨꯡꯉꯥꯏꯗꯦ ꯑꯩꯗꯤ ꯑꯩꯒꯤ ꯀꯣꯟꯗꯣ ꯑꯃꯨꯛ ꯇꯥꯕꯒꯤ
ꯑꯗꯥ
ꯍꯩꯅꯧ ꯌꯥꯝ ꯂꯩꯌꯦ ꯆꯥꯅꯤꯡꯉꯗꯤ ꯈꯣꯏꯗ ꯆꯥꯕꯥ ꯂꯥꯛ ꯑꯣ꯫ ꯃꯨꯠ ꯃꯨꯟꯗꯕꯁꯨ ꯂꯩ ꯌꯦ ꯑꯃ ꯑꯅꯤ꯫
ꯑꯩꯈꯣꯏ ꯃꯅꯥꯛ ꯑꯩꯈꯣꯏꯒꯤ ꯍꯤꯡꯒꯣꯜꯁꯨ ꯌꯥꯝ ꯂꯩꯌꯦ꯫
ꯑꯣ꯫
ꯎꯝ ꯑꯩꯅ ꯆꯥꯅꯤꯡꯕꯗꯤ ꯍꯧꯖꯤꯛꯀꯣ
ꯑ ꯑ
ꯆꯥꯅꯤꯡꯉ ꯊꯔꯣꯏꯗꯤ ꯊꯣꯛꯄ ꯍꯥꯎꯈ꯭ꯔꯦ ꯍꯥꯏꯅ ꯍꯧꯖꯤꯛ ꯂꯩꯔꯗ ꯍꯣꯏ ꯑꯗꯨꯝ ꯍꯥꯏꯌꯦ ꯑꯗꯨ ꯕꯥꯖꯥꯔ ꯗ ꯌꯣꯟꯕꯥ ꯁꯤꯡꯗꯤ ꯌꯥꯝ ꯃꯣꯠꯂꯦ ꯍꯥꯏꯌꯦꯅ ꯃꯤꯅꯥ ꯈꯪꯗꯗ ꯑꯩꯁꯨ ꯊꯔꯣꯏꯗ ꯑꯩꯗꯤ ꯊꯔꯣꯏ ꯑꯩꯁꯨ ꯊꯔꯣꯏ ꯂꯔꯅꯦ ꯑꯩꯁꯨ ꯊꯔꯣꯏ ꯆꯥꯅꯤꯡꯉꯦ ꯑꯗꯨꯒ ꯀꯔꯤ ꯍꯥꯏꯕ ꯌꯦꯔꯨꯝꯁꯨꯀꯣ ꯌꯦꯔꯨꯝꯁꯨ ꯌꯥꯝ ꯆꯥꯕ ꯉꯝꯃꯦ꯫ ꯈꯪꯗꯦꯗ ꯑꯗꯨꯝ ꯂꯩꯔꯒ ꯑꯩꯈꯣꯏꯗꯤ ꯀꯗꯥꯏꯗꯒꯤ ꯑꯥ ꯆꯤꯡꯃꯤꯁꯨ ꯃꯤ ꯀꯅꯥꯅꯣ? ꯑꯗꯨ ꯇꯧꯔꯒ
ꯑ ꯍꯣꯏ ꯆꯤꯡꯒꯤ ꯈꯔ ꯎꯝ ꯃꯇꯣꯟ ꯁꯦꯡꯕ ꯗꯣ
ꯍꯥꯎ ꯋꯤꯅꯥ ꯎꯝ꯫ ꯕꯖꯥꯔꯗ ꯌꯣꯟꯕ ꯁꯦꯡꯕ ꯍꯥꯏꯕꯨ ꯀꯔꯤ ꯍꯥꯏꯕ꯭ꯔ ꯄꯤꯟ ꯇꯅ ꯍꯥꯏꯕ ꯕ꯭ꯔ ꯑꯗꯨꯗꯤ ꯁꯤꯡꯉꯦ꯫ ꯈꯣꯏꯗꯤ ꯂꯧ ꯂꯧ ꯂꯧꯔꯒ ꯆꯗꯔꯤ ꯑꯃꯁꯨ꯫
ꯒ꯭ꯔꯦ ꯍꯥꯏꯕ꯭ꯔꯥ ꯊꯔꯣꯏ ꯑꯃ ꯂꯩꯕꯗꯣ ꯌꯥꯝ ꯆꯥꯎꯕꯗꯣ ꯌꯥꯝ ꯄꯥꯛꯑꯒ ꯀꯣꯡꯒ꯭ꯔꯦꯡ ꯍꯥꯏꯕ꯭ꯔꯥ ꯃꯩꯇꯩꯂꯣꯟꯗ꯫
ꯊꯥꯔꯣꯏꯔ ꯑꯗꯨꯁꯨ?
ꯂꯣꯟꯗ ꯀꯔꯤ ꯍꯥꯏꯕ꯭ꯔꯥ ꯑꯦ ꯃ ꯍꯥꯏ ꯃꯨꯛꯕꯥꯥꯡ ꯇꯧꯕ ꯀꯥꯟꯗ ꯃꯣꯏ ꯃꯨꯛꯕꯥꯡ ꯇꯧꯕꯈꯣꯏ ꯃꯄꯥꯛ ꯃꯄꯥꯛ ꯀꯄꯥꯛ ꯀꯄꯥꯛ ꯗꯥꯏꯕꯗꯣ ꯊꯔꯣꯏ ꯑꯃ
ꯅꯪꯗꯤ ꯅ ꯀ꯭ꯋꯥꯗꯨꯔꯣ
ꯍꯣꯏ ꯍꯣꯏ ꯍꯣꯏ
ꯑꫭ
ꯆꯥꯥꯕ ꯐꯪꯗ꯭ꯔꯤ ꯑꯩꯈꯣꯏꯁꯨ ꯑꯃꯁꯨ ꯑꯗꯨꯗ ꯍꯥꯎꯕꯅꯦ ꯍꯥꯎꯕ ꯍꯥꯏꯕꯗꯤ ꯑꯩꯗꯤ ꯑꯩꯈꯣꯏ ꯏꯆꯦꯅꯀꯣ ꯃꯥꯅ ꯃꯌꯨꯝ ꯄꯥꯟꯗ꯭ꯔꯤꯉꯩꯗ ꯗ ꯃꯥꯅ ꯁꯦꯝꯃꯝꯕꯗꯣ ꯑ ꯀꯔꯤ ꯀꯔꯤ ꯀ꯭ꯔꯤ ꯍꯥꯞꯄ꯭ꯔ ꯃꯥꯅ ꯀꯣ ꯌꯦꯟꯒ ꯁ꯭ꯄꯔꯤꯡ ꯑꫭꯅꯤꯌꯟꯒ ꯇꯧ ꯇꯧꯔꯒ ꯇꯣꯉꯥꯟꯅ ꯉꯧꯔꯅꯤꯗꯅ ꯑꯗꯨꯒ ꯁꯣꯌꯥ ꯁꯣꯁ ꯕ꯭ꯂꯦꯛ ꯁꯣꯌꯥ ꯁꯣꯁꯅꯦ ꯑꯗꯨꯒ ꯚꯤꯅꯤꯒꯔꯅꯦ ꯍꯥꯞꯄꯒ ꯇꯧꯔꯒ ꯃꯨꯟꯕꯗꯣ ꯃꯩꯗ ꯑꯃꯨꯛ ꯃꯥꯒꯤ ꯀꯣꯍꯣꯞꯇ ꯇꯧꯔꯒ ꯃꯈꯥꯗ ꯁꯥꯍꯜꯂꯒ ꯕꯤꯕꯤ ꯀꯤꯎ ꯆꯥꯕꯤ ꯁ꯭ꯇꯥꯏꯜꯗ ꯀꫭ ꯆꯥꯕꯗ ꯍꯥꯎꯕꯅꯦ ꯎꯝ
ꯎꯝ
ꯃꯤ ꯈꯔꯅ ꯑꯗꯣꯁꯨ ꯌꯥꯝ ꯍꯥꯎꯕꯅꯦ ꯍꯥꯏꯌꯦ ꯀꯩꯅꯣ ꯇꯥꯡꯗꯤ ꯇꯥꯡꯕ꯭ꯔꯥ ꯀꯣ ꯌꯥꯝ ꯇꯥꯡꯕꯗꯤ ꯑꯣꯏꯗꯦ ꯑꯗꯨꯕꯨ ꯌꯥꯝ ꯆꯥꯕ ꯐꯪꯗꯝꯕꯅꯤ ꯍꯥꯏꯕꯗꯤ ꯃꯥꯒꯤ ꯀꯈꯣꯇꯨꯅ ꯂꯨꯝꯕꯅꯤ ꯂꯨꯝꯕꯒꯤꯀꯣ
ꯑ ꯑꯩ ꯈꯨꯠ ꯑꯩ ꯈꯣꯡꯁꯦ ꯑꯩ ꯑꯩꯒꯤ ꯈꯨꯠꯁꯦ ꯄꯥꯏꯕ ꯉꯝꯗ꯭ꯔꯤꯅꯦ ꯄꯋꯥꯔ ꯕꯦꯡꯁꯨ ꯄꯥꯏꯕꯒꯤ
ꯑꯣ ꯂꯝꯕꯤꯗ ꯆꯠꯄ꯭ꯔꯣ
ꯕꯦꯡ ꯑꯩꯒꯤ ꯕꯤꯇ꯭ꯔꯤꯗꯣ ꯌꯥꯝꯗ꯭ꯔꯕꯀꯣ ꯑꯗꯨꯕꯨ ꯇꯧꯗꯕ ꯌꯥꯕ ꯇꯧꯕ ꯌꯥꯗꯕ ꯂꯩꯕꯅꯤꯅ ꯑꯗꯨꯝ ꯇꯧꯕꯒꯤꯀꯣ
ꯌꯨꯟꯁꯨ ꯄꯔꯣꯅ ꯅ ꯄꯨꯅꯤꯡꯔꯗꯤ
ꯑꯩꯗꯤ ꯍꯩꯅꯧꯗꯤꯗꯤ ꯀꯔꯤ ꯍꯥꯏꯕ꯭ꯔꯥ ꯀꯣꯟꯗꯣ ꯇꯦꯛꯇꯣ
ꯑꯥ
ꯑꯗꯨꯗꯣ ꯌꯥꯝ ꯆꯥꯅꯤꯡꯉꯦ ꯑꯩꯗꯤ
ꯎ ꯎꯝ ꯕꯖꯥꯔꯗ ꯌꯥꯝ ꯌꯣꯜꯂꯦꯅ ꯁ꯭ꯋꯤꯠ ꯀꯣꯔꯟꯗꯨꯁꯨ ꯍꯥꯎꯕ꯭ꯔꯅꯦ
ꯀꯣꯟꯗꯁꯨ ꯍꯥꯎꯌꯦ ꯍꯣꯢ
ꯕꯖꯥꯔꯗ ꯍꯟꯗ꯭ꯔꯦꯠꯀꯤ ꯃꯉꯥ ꯄꯤꯌꯦꯅ
ꯅꯞꯅꯤꯡꯉꯤꯗꯣ ꯑꯣꯔꯤꯖꯤꯅꯦꯜꯒꯨꯝꯕꯗꯣ ꯑꯗꯨꯗꯣ ꯅꯍꯥꯟꯗꯣꯀꯣ ꯑꯩꯈꯣꯏ ꯏꯄꯥꯅ ꯃꯥ ꯊꯕꯛ ꯍꯜꯂꯛꯄꯗ ꯃꯥꯅ ꯅꯞꯅꯤꯡꯒꯤꯅꯦ ꯍꯥꯏꯅ ꯄꯨꯔꯛꯄ ꯀꯥꯟꯗ ꯃꯆꯨ ꯁꯪꯕ ꯖꯥꯠꯇ ꯂꯩꯕ ꯃꯥꯜꯂꯦ ꯑꯁ ꯐꯨꯠꯄꯗ ꯂꯣꯏ ꯃꯆꯨ ꯊꯣꯛꯂꯛꯄꯀꯣ
ꯑꯣ ꯑꯣ ꯑꯣ ꯈꯔ ꯑꯣ ꯀꯔꯤ ꯍꯥꯏꯁꯤꯔꯥ ꯑ ꯄꯔꯄꯥꯥꯜꯒꯨꯝꯅꯀꯣ ꯎꯝ ꯑꯗꯨꯕꯨꯁꯨ ꯍꯥꯎꯕ꯭ꯔꯥ ꯑꯣ ꯑꯗꯨꯗꯣ ꯑꯗꯨꯝ ꯆꯥꯕ ꯀꯤꯌꯦ ꯑꯗꯨ ꯑꯣꯏꯔꯗꯤ
ꯑ ꯑꯗꯨꯒꯤ ꯑꯩꯈꯣꯏ ꯑꯗꯨꯗꯣ ꯑꯁ ꯐꯨꯗ ꯄꯣꯏꯖꯅꯤꯡ ꯑꯣꯏꯗꯅ ꯑꯩꯈꯣꯏ ꯃꯌꯥꯝꯗꯣ ꯑꯩꯈꯣꯏ ꯑꯗꯨꯗ
ꯑꯣ ꯑꯦꯁ ꯀꯤꯌꯦꯍꯦ ꯑꯗꯨꯒꯨꯝꯕꯗꯤ ꯎꯝ ꯃꯤ ꯃꯁꯥꯛꯇꯣ ꯍꯥꯏꯥꯏꯕ ꯌꯥꯏꯌꯦꯦ ꯀꯔꯤꯒꯤꯗꯤ ꯁꯨꯃꯥꯏꯅ ꯇꯧꯔꯒ ꯌꯣꯟꯕ꯭ꯔꯥꯅ
ꯃꯤ ꯃꯁꯛꯇꯣ ꯈꯪꯉꯗꯤꯀꯣ ꯅꯨꯄꯥ ꯑꯣꯏꯔꯗꯤ ꯑꯗꯨꯝ ꯆꯩ ꯆꯥꯔꯗꯅ ꯅꯨꯄꯤ ꯑꯣꯏꯔꯗꯤ ꯀꯤꯁ ꯇꯧꯒꯦ ꯇꯧꯕ
ꯑꯥ ꯍꯥꯏꯒꯗꯕꯅꯦ ꯁꯤꯒꯨꯝꯕꯗꯤ ꯃꯤ ꯍꯥꯠꯂꯗꯤ ꯂꯣꯏꯔꯦ ꯑꯣ ꯑꯩꯈꯣꯏꯒꯤ ꯕꯦꯛꯒ꯭ꯔꯥꯎꯟꯒꯤ ꯅꯣꯏꯁ ꯐꯖꯅ ꯌꯥꯝ ꯇꯥꯕ꯭ꯔꯥ ꯅꯪꯒꯤꯁꯨ ꯑꯩꯈꯣꯏ ꯕꯦꯛꯒ꯭ꯔꯥꯎꯟꯒꯤ ꯃꯈꯣꯟꯁꯦ ꯐꯖꯅ ꯇꯥꯕ꯭ꯔꯥ ꯅꯪꯁꯨ ꯍ ꯎ
ꯑꯟꯏꯟꯇꯦꯜꯂꯤꯖꯦꯕꯜ ꯅꯠꯇꯦ ꯏꯃꯥꯟꯅꯕꯅꯦ ꯀꯅꯥꯅꯣ
ꯔꯤꯡꯗꯥꯏ ꯑꯦꯐꯁ ꯊ꯭ꯔꯤꯗꯣ ꯗꯨꯔꯥꯟꯀꯥꯞꯗꯁ ꯁꯅꯥꯅꯤ ꯍꯥꯏꯌꯦ
ꯑꯣ ꯀꯥꯞ ꯁꯥꯟꯅꯅꯤꯡꯉꯥꯏ ꯀꯔꯤꯔ ꯏꯟꯚꯤꯇꯦꯁꯟꯒꯨꯝꯕ ꯂꯥꯛꯑꯦ ꯍꯥꯏꯕꯗꯤ ꯇꯥꯏꯑꯦꯕ ꯑꯩꯈꯣꯏꯁꯨ ꯎꯝ
ꯁꯥꯟꯅꯥꯒꯅꯤ ꯍꯥꯏꯌꯦ ꯃꯣꯏ
ꯅꯃꯥꯟꯅꯕꯁꯨ ꯌꯥꯎꯕ꯭ꯔꯣ ꯔꯤꯡꯗꯥꯏ ꯑꯦꯐꯁ ꯊꯔꯤꯗ ꯍꯣꯏ ꯔꯤꯡꯗꯥꯏꯗ ꯌꯥꯎꯌꯦ ꯍꯣꯏ ꯑꯈꯣꯏ ꯈꯪꯅꯕ ꯃꯤ ꯌꯥꯎ ꯎꯝ ꯐꯖꯅꯗꯤ ꯈꯪꯅꯗꯦꯗ ꯑꯩꯈꯣꯏꯒꯤ ꯈꯨꯟꯒꯤ ꯃꯤ ꯑꯃꯁꯨ ꯌꯥꯎꯋꯦ ꯅꯣꯏꯒꯤ ꯃꯤꯡꯗꯣ ꯀꯦꯔꯤ ꯍꯧꯕ꯭ꯔꯥ
ꯑꯝꯝ ꯑꯟꯏꯟꯇꯦꯜꯂꯤꯖꯦꯕꯜ ꯁꯤꯗ
ꯑꯟꯏꯟꯇꯦꯜꯂꯤꯖꯦꯕꯜ ꯁꯤꯔꯦꯀꯣ ꯎꯝ ꯁꯤꯔꯦ ꯁꯤꯔꯦ ꯁꯤꯔꯦ ꯁꯤꯔꯦ ꯑꯗꯨꯒ ꯃꯥꯒꯤ ꯂꯥꯁꯇ ꯂꯣꯏꯕꯗꯨ ꯀꯔꯤ ꯍꯥꯏꯕ꯭ꯔꯥ ꯀꯔꯤꯕꯨꯔꯥ ꯍꯧꯔꯒ ꯂꯣꯏꯕꯗꯣ ꯀ꯭ꯔꯤ ꯍꯥꯏꯕ
ꯑꯟꯑꯣꯗꯤꯕꯜ
ꯄꯥꯏ ꯑ
ꯍꯩꯡ ꯁꯥꯏꯌꯦ ꯃꯤ ꯌꯥꯝꯕꯒꯦ ꯑꯩꯈꯣꯏꯗꯣ
ꯑꯍꯨꯞ ꯄ꯭ꯔꯣ ꯑꯍꯨꯞꯄ ꯍꯥꯎꯔꯅꯤ ꯑꯩꯈꯣꯏꯗꯤ ꯅꯨꯡꯗꯥꯡ ꯑꯣꯏꯒ꯭ꯔꯗꯤ ꯑꯝ
ꯆꯥꯛ ꯌꯦꯟꯁꯥꯡꯒꯨꯝꯕ ꯊꯣꯡꯕ ꯂꯣꯏꯔꯗꯤ ꯂꯩꯥꯕ ꯌꯥꯗꯝꯅꯦ ꯌꯥꯝ ꯁꯥꯝꯃꯟꯗꯅ
ꯅꯣꯏꯅ ꯂꯩꯕꯁꯦ ꯀꯗꯥꯋꯥꯏꯗꯅꯦ ꯍꯥꯏꯕ
ꯑꯁꯤ ꯎꯝ ꯆꯩꯔꯥꯎ ꯆꯤꯡꯗꯒꯤ ꯏꯁꯇ꯭ꯔꯦꯠ ꯆꯠꯂꯒ ꯀꯔꯤꯒꯤꯅꯣ ꯅꯦꯄꯂꯤ ꯈꯣꯏꯒꯤ ꯗꯨꯀꯥꯟ ꯌꯥꯝ ꯂꯩꯌꯦꯅꯥ
ꯑꯗꯨꯒꯤ ꯖꯒꯥꯗꯣ ꯇꯤꯗꯒꯤ ꯍꯧꯕꯗꯨ ꯅꯠꯇ꯭ꯔꯥ ꯀꯔꯤꯕ ꯇꯤꯗꯒꯤ ꯍꯧꯕꯗꯨ ꯇꯤꯗꯒꯤ ꯇꯤꯕꯤ ꯇꯤ ꯇꯤ ꯇꯤ ꯇꯤ ꯐꯣꯔ ꯇꯥꯏꯒꯔ ꯑꯣ ꯇꯤ ꯇꯤꯗꯒꯤ ꯍꯧꯕ ꯖꯒꯥꯗ꯭ꯔꯣ ꯅꯪꯅ ꯂꯩꯕꯗꯣ ꯅꯪꯅ ꯂꯩꯕꯗꯣ ꯍꯥꯏꯕꯅꯦ ꯅꯪꯅ ꯂꯩꯕꯗꯣ ꯇꯤꯗꯒꯤ ꯍꯧꯕ꯭ꯔꯣ ꯑꯗꯨꯒꯤ ꯑꯦꯔꯤꯌꯥꯗꯣ ꯃꯃꯤꯡꯗꯣ ꯑꯦꯟ ꯑꯦꯟ ꯍꯧꯖꯤꯛ ꯍꯧꯖꯤꯛꯇꯤ ꯅꯣꯏ ꯂꯩꯕꯁꯦ ꯑꯦꯟ ꯑꯦꯟꯗꯒꯤ ꯍꯧꯋꯦꯕꯀꯣ ꯑꯣ ꯑꯣ ꯃꯅꯨꯡꯗꯗꯤ ꯃꯅꯨꯡ ꯆꯪꯒ꯭ꯔ ꯈꯔ ꯍ ꯀꯗꯦ ꯇ ꯍꯥꯎꯒꯅꯤ ꯑꯆꯥ ꯑꯆꯥ ꯃꯣꯏꯁꯨ ꯕꯒꯨꯝꯕ ꯌꯦꯡꯕ ꯆ ꯃꯣꯏꯁꯤꯅ ꯍꯥꯏꯕꯗꯤ ꯖꯥꯇꯥꯞꯒꯨꯝꯕ ꯆꯗꯦ
ꯑ‌ꯣ ꯑꯩꯈꯣꯏꯁꯨ ꯑꯗꯨꯝ ꯆꯠꯄꯅꯦ ꯕꯣ ꯌꯦꯡꯕꯗꯤ ꯅꯣꯡ ꯆꯨꯔꯁꯨ ꯆꯠꯂꯦꯗ ꯌꯦꯡꯅꯤꯡꯉꯗꯤ ꯍꯣꯏ ꯌꯦꯡꯅꯤꯡꯕ ꯀ꯭ꯂꯥꯞꯀꯨꯝꯕ ꯁꯅꯔꯗꯤ ꯑꯗꯨꯝ ꯆꯠꯂꯦ
ꯅꯪ ꯅꯆꯤꯟ ꯏꯅꯥꯎ ꯀꯌꯥ ꯁꯨꯨꯔꯦ ꯍꯥꯏꯕ ꯑꯃꯨꯛ ꯍꯪꯁꯤꯀꯣ ꯍꯪꯕ ꯂꯣꯏꯔꯝꯃꯦ ꯍꯪꯕ ꯂꯣꯏꯔꯁꯨ ꯑꯃꯨꯛ ꯍꯪꯒꯦꯕ ꯅꯆꯤꯟ ꯅꯅꯥꯎꯗꯨ ꯀꯌꯥ ꯁꯨꯏꯑꯦꯕꯥ
ꯑꯩꯅ ꯑꯍꯥꯟꯅꯦ ꯑꯩꯈꯣꯏ ꯑꯍꯨꯝ ꯋꯥ ꯎꯝ ꯆꯨꯝꯃꯦ ꯄꯥꯎꯅꯥ ꯍꯥꯏꯕꯗꯣ ꯑꯩꯅ ꯈ꯭ꯋꯥꯏꯗꯒꯤ ꯋꯥꯡꯕ ꯑꯩꯅ ꯈ꯭ꯋꯥꯏꯗꯒꯤ ꯄꯥꯕ ꯍꯥꯏꯕꯗꯣ ꯑꯩ ꯏꯅꯥꯎ ꯅꯨꯄꯤ ꯑꯃ ꯂꯩꯑ ꯏꯅꯥꯎ ꯅꯨꯄꯥ ꯑꯃ ꯂꯩꯌ‌ꯦ ꯏꯅꯥꯎ ꯅꯨꯄꯤꯗ ꯃꯄꯥꯟꯗ ꯂꯩꯑ ꯏꯅꯥꯎ ꯅꯨꯄꯥꯗꯤ ꯌꯨꯝꯗ ꯂꯩꯑ
ꯑꯣ
ꯑꯣ
ꯍꯥ ꯅꯤ ꯀꯩꯔꯤꯗ ꯅꯊꯗ ꯂꯩꯕ꯭ꯔ‌ꯣ ꯅꯒꯤꯖꯤꯛ ꯍꯣꯏ ꯍꯤꯡꯒꯣꯜꯗꯤ ꯆꯪꯗ꯭ꯔꯤ ꯑꯩ
ꯑꯣ ꯑꯁꯨꯝ ꯃꯤ ꯀꯅꯥ ꯀꯅꯥꯕ꯭ꯔꯥ ꯀꯣꯜ ꯇꯥꯎꯕꯒꯤ ꯑꯗꯨꯝ ꯍꯥꯡꯉꯁꯨ ꯑꯃꯨꯛ ꯀꯥꯎꯈ꯭ꯔꯦ ꯑꯩꯈꯣꯏꯁꯨ ꯑꯣ ꯇꯃꯟꯗꯅꯥ
ꯑꯣ ꯍꯧꯖꯤꯛꯇꯤ ꯅꯪ ꯅꯃꯥꯟ ꯕꯤꯈꯣꯏꯗꯒꯤ ꯊꯣꯛꯄ꯭ꯔꯥ
ꯎꯝ ꯃꯄꯥꯟ ꯊꯣꯛꯑꯦ ꯃꯣꯏꯒꯤ ꯕꯦꯛꯒ꯭ꯔꯥꯎꯟꯒꯤ ꯃꯈꯣꯟꯗꯣ ꯌꯥꯝꯃꯟꯗꯅ ꯑꯩꯈꯣꯏꯗꯣ ꯃꯤ ꯃꯉꯥ ꯂꯩꯕ ꯍꯧꯖꯤꯛ ꯃꯣꯏꯁꯨ ꯍꯩꯅꯎ ꯆꯥꯅꯤꯡꯉꯥꯏ ꯂꯥꯛꯄ ꯑꯗꯨꯒꯤ ꯏꯃꯥꯟꯅꯕꯤ ꯍꯣꯏ ꯑꯅꯤꯈꯩ ꯂꯥꯎꯕ ꯆꯠꯀꯗꯧꯒꯦ ꯂ
ꯉꯥꯛꯇꯪ ꯂꯩꯔꯒ ꯑꯃꯨꯛ ꯇꯧꯔꯛꯑꯣꯀꯣ
ꯍꯣꯏ ꯍꯣꯏ
ꯍ ꯍꯣꯢ